ꯇꯥꯕ꯭ꯔꯥ
ꯇꯥꯔꯦꯀꯣ ꯎꯝ ꯎꯝ ꯇꯥꯏꯌꯦ ꯇꯥꯏꯌꯦ
ꯑꯣ ꯇꯥꯔꯦ
ꯑ ꯑ
ꯀꯔꯤ ꯇꯧꯕꯔꯥ
ꯉꯁꯥꯏꯗꯣ ꯀꯩꯅꯣ ꯏꯆꯥ ꯅꯨꯨꯄꯥꯗꯣ ꯑꯩ ꯉꯥꯏꯍꯥꯛꯇꯪ ꯇꯨꯝꯂꯒ ꯑꯩꯗꯤ ꯀꯨꯏꯅ ꯇꯨꯝꯒꯗ꯭ꯔꯥ ꯍꯥꯏꯔꯒ ꯃꯤꯅꯤꯠ ꯃꯉꯥ ꯈꯛꯇ ꯑꯣꯏꯔꯝꯃꯅꯦ ꯇꯨꯝꯔꯒ ꯍꯧꯒꯠꯂꯛꯑꯦ
ꯑꯣ
ꯍꯧꯒꯠꯂꯒ ꯉꯥꯏꯇꯧꯕ ꯑꯗꯨꯒꯤ ꯆꯥꯛ ꯄꯤꯍꯟꯈ꯭ꯔꯦ ꯍꯧꯖꯤꯛ ꯑꯃꯨꯛ ꯇꯨꯝꯈ꯭ꯔꯦ ꯈꯪꯗ꯭ꯔꯦ ꯀꯌꯥꯃꯨꯛ ꯀꯌꯥꯝ ꯁꯥꯡꯅ ꯇꯨꯝꯒꯦꯔꯥ ꯈꯪꯗ꯭ꯔꯦ ꯍꯧꯖꯤꯛ ꯇꯨꯝꯃꯒ ꯂꯩꯌꯦ ꯐꯖꯅ ꯊꯛꯁꯨ ꯊꯛꯑꯦ ꯆꯥꯁꯨ ꯆꯥꯏ ꯆꯥꯔꯦ ꯊꯛꯑꯦ ꯇꯨꯝꯈ꯭ꯔꯦ ꯍꯧꯖꯤꯛꯇꯤ
ꯎꯝ ꯁꯥꯁꯨ ꯁꯥꯕꯒꯤ ꯀꯔꯤ ꯍꯥꯏꯁꯤꯔꯥ ꯄꯨꯕꯁꯨ ꯉꯝꯗꯕꯀꯣ ꯑꯗꯨꯒ ꯐꯃꯨꯡꯗ ꯇꯨꯝꯍꯜꯂꯗꯤ ꯑꯩꯈꯣꯏꯅ ꯃꯅꯥꯛꯇ ꯇꯨꯝꯗ꯭ꯔꯗꯤ ꯌꯥꯗꯕ ꯑꯗꯨꯒ ꯑꯩꯅ ꯀꯩꯅꯣ ꯃꯅꯥꯛꯇ ꯇꯨꯝꯗ꯭ꯔꯒ ꯂꯩꯔꯗꯤ ꯀꯔꯤ ꯍꯥꯏꯁꯤꯔꯥ ꯋꯥ ꯉꯥꯡꯕꯁꯨ ꯌꯥꯗꯦ ꯑꯗꯨꯅ ꯃꯄꯥꯟ ꯊꯣꯛꯈꯤꯕ ꯉꯁꯥꯏꯗꯣ ꯑꯗꯨꯒꯤ ꯍꯧꯒꯠꯄ
ꯑꯣ ꯃꯤ ꯂꯩꯇꯦ ꯈꯪꯕ ꯑꯣꯏꯔꯝꯅꯤ ꯃꯁꯨ
ꯎꯝ ꯃꯤ ꯂꯩꯇꯦ ꯈꯪꯈ꯭ꯔꯦ ꯍꯧꯖꯤꯛꯀꯥꯟꯗꯤ ꯑꯁ ꯌꯥꯝ ꯍꯩꯈ꯭ꯔꯦ ꯃꯃꯥꯒꯤ ꯃꯁꯛ ꯌꯥꯝ ꯍꯩ ꯍꯩꯈ꯭ꯔꯦ ꯀꯞꯂꯁꯨ ꯑꯩ ꯂꯥꯛꯇ꯭ꯔꯤꯐꯥꯎ ꯀꯞꯄꯦ
ꯎꯝ ꯎꯝ ꯐꯝꯕꯗꯤ ꯍꯩꯈ꯭ꯔꯦ ꯍꯥꯏꯕ ꯅꯠꯇ꯭ꯔꯥ
ꯈꯔ ꯈꯔ ꯍꯩꯕ ꯍꯧꯔꯦ ꯍꯣꯏ ꯌꯥꯝ ꯀꯨꯏꯅꯗꯤ ꯐꯝ ꯐꯝꯗꯦ
ꯑꯗꯨꯗꯤ ꯃꯤꯅ ꯀꯩꯅꯣ ꯇꯧꯈ꯭ꯔꯅꯤꯀꯣ ꯃꯥꯗꯣ
ꯎꯝ
ꯑꯗꯨꯝ ꯈꯨꯝꯕ ꯍꯩꯈ꯭ꯔꯅꯤꯕ ꯈꯔ ꯃꯔꯣꯜ ꯊꯣꯛꯇ꯭ꯔꯁꯨ ꯂꯩꯗꯅ
ꯑ ꯑꯥ ꯍꯧꯖꯤꯛꯀꯥꯟꯁꯦ ꯅꯍꯥꯟꯗꯤ ꯑꯗꯨꯝ ꯄꯪꯆꯠ ꯆꯠꯄꯅꯦ ꯍꯧꯖꯤꯛꯀꯥꯟꯗꯤ ꯈꯔ ꯀꯔꯤ ꯍꯥꯏꯁꯤꯔꯥ ꯃꯤ ꯑꯩꯈꯣꯏ ꯏꯃꯨꯡꯒꯤ ꯏꯃꯨꯡ ꯃꯅꯨꯡꯒꯤ ꯃꯤꯗꯣ ꯂꯣꯏꯅ ꯃꯥ ꯃꯁꯛ ꯈꯪꯕ ꯍꯧꯔꯦ ꯏꯃꯨꯡ ꯃꯅꯨꯡꯒꯤ ꯃꯤ ꯅꯠꯇ꯭ꯔꯗꯤ ꯈꯔ ꯂꯩꯔꯒ ꯀꯞꯄ ꯍꯧꯔꯦ
ꯑꯦ ꯃꯤꯅ ꯄꯝꯕ ꯌꯥꯗꯕꯗꯣ
ꯍꯣꯏ ꯍꯣꯏ ꯑꯗꯨꯃꯥꯏꯅ ꯍꯧꯔꯦ
ꯅꯨꯡꯗꯥꯡꯍꯥꯡꯈꯣꯏꯗꯤ ꯑꯗꯨꯝ ꯁꯤꯡꯂꯛꯄꯗꯣ ꯃꯊꯪ ꯃꯊꯪ
ꯍꯣꯏ ꯊꯨꯅ ꯊꯨꯅ ꯆꯥꯎꯔꯛꯑꯦ ꯑꯉꯥꯡꯁꯤꯡꯗꯣ
ꯍꯣꯏ ꯆꯥꯎꯕ ꯈꯪꯗꯦꯀꯣ ꯃꯣꯏꯗꯤ
ꯎꯝ ꯑꯗꯨꯃꯥꯏ ꯇꯧꯋꯦ ꯍꯣꯏ ꯃꯇꯝꯁꯨ ꯑꯁ ꯑꯃꯨꯛꯀ ꯈ꯭ꯔꯤꯁꯃꯥꯁ ꯌꯥꯎꯒꯗꯧꯔꯦ ꯍꯧꯖꯤꯛꯇꯤ ꯆꯍꯤ ꯇꯪꯈꯥꯏ ꯁꯨ ꯁꯨꯔꯛꯑꯦ
ꯑꯗꯨꯅꯦ ꯆꯠꯄꯗꯣ ꯈꯪꯍꯧꯗꯦ ꯆꯪꯨ ꯂꯥꯛꯑꯦ ꯑꯃꯨꯛ ꯑꯃ ꯆꯪꯉꯦ ꯑꯃꯨꯛ ꯂꯥꯛꯑ ꯁꯤ ꯌꯥ
ꯍꯣꯏ ꯎꯝ ꯌꯥꯝ ꯊꯨꯏꯑꯦ ꯃꯇꯝꯁꯦ
ꯎꯝ
ꯍꯥ ꯑꯃ ꯑꯅꯤ ꯂꯩꯔꯗꯤ ꯑꯃꯨꯛ ꯂꯧ ꯈꯥꯎꯕ ꯃꯇꯝ ꯑꯃꯨꯛ ꯌꯥꯎꯔꯅꯤ
ꯎꯝ
ꯌꯥꯝ ꯊꯨꯕꯅꯦ
ꯎ
ꯀꯩ ꯇꯧꯔꯦ ꯅꯪꯗꯤ
ꯀꯩꯅꯣ ꯇꯧꯗꯦ ꯑꯗꯨꯝ ꯂꯩꯔꯝꯕꯅꯦ ꯀꯣꯜ ꯇꯧꯔꯒ
ꯎ ꯑ ꯅꯨꯡꯉꯥꯏꯅ ꯂꯩꯌꯣ ꯀꯔꯤꯅꯣ ꯀꯔꯤ ꯊꯕꯛ ꯁꯨꯔꯒ ꯂꯩꯒꯅꯤ
ꯑꯗꯒꯤ ꯋꯗꯔꯁꯨꯅ ꯂꯕꯅꯤꯅꯀꯣ
ꯍꯣꯏ ꯍꯣꯏ
ꯂꯝꯕꯤ ꯒꯨꯝꯕꯁꯨ ꯅꯨꯡꯉꯥꯏꯇꯕꯅꯤ ꯆꯠꯊꯣꯛꯀꯦ ꯇꯧꯕꯁꯨ
ꯑꯝ ꯅꯨꯡꯉꯥꯏꯅ ꯉꯁꯤꯗꯣ ꯈꯔ ꯏꯪꯉꯦ ꯑꯩꯈꯣꯏꯁꯨ
ꯑꯣ ꯎꯝ
ꯑꯩꯗꯤ ꯀꯩꯅꯣ ꯌꯨꯝ ꯁꯥꯕꯗꯣ ꯀꯣ ꯋꯤꯟꯗꯣꯗꯣ ꯍꯥꯡꯕꯤꯔꯗꯤ ꯅꯨꯡꯁꯤꯠꯇꯤ ꯐꯖꯅ ꯂꯥꯛꯑꯦ ꯑꯗꯨꯅ ꯍꯧꯖꯤꯛꯁꯦ ꯅꯨꯡꯁꯤꯠ ꯌꯥꯝ ꯅꯨꯡꯉꯥꯏꯔꯦ ꯅꯨꯡꯉꯥꯏꯔꯒ ꯐꯝꯂꯒ ꯂꯩꯕꯅꯤ
ꯎꯝ ꯎꯝ ꯅꯨꯡꯁꯤꯠꯇꯤ ꯑꯗꯨꯃꯥꯏꯅ ꯁꯤꯠꯄꯅꯦ ꯐꯦꯟꯗꯒꯤꯀꯣ ꯅꯨꯡꯁꯤꯅꯗꯤ ꯑꯗꯨꯝ ꯅꯨꯡꯉꯥꯏꯅꯤꯅꯦ
ꯑꯩꯗꯤ ꯐꯦꯟ ꯀꯔꯤ ꯍꯥꯏꯁꯤꯗ꯭ꯔꯥ ꯁꯥꯏ ꯍꯥꯏꯅ ꯐꯦꯟꯒꯤ ꯃꯈꯥꯗꯁꯨ ꯑꯗꯨꯒ ꯐꯦꯝ ꯃꯅꯥꯛꯇꯁꯨ ꯀꯨꯏꯅ ꯐꯝꯕ ꯌꯥꯗꯦ ꯅ ꯐꯝꯃꯗꯤ ꯀꯣꯛ ꯆꯤꯛꯄ ꯃꯤꯛ ꯅꯥꯕ ꯑꯗꯨꯃꯥꯏꯅ ꯇꯧꯋꯦ ꯑꯩꯗꯤ
ꯎ
ꯑ
ꯐꯤꯟꯗ ꯆꯗ
ꯍ ꯍꯣꯏ ꯌꯥꯗꯦ ꯑꯗꯨꯅ ꯅꯨꯡꯁꯤꯠꯇꯣ ꯑꯗꯨ ꯑꯣꯏꯅ ꯄꯥꯝꯃꯦ ꯑꯩꯗꯤ
ꯑꯣ ꯐꯦꯁꯤ ꯌꯥ
ꯃꯤ ꯈꯥꯎꯅꯕꯅꯤ ꯎꯝ ꯃ ꯃꯥꯕꯅꯦ ꯐꯦꯟ ꯐꯦꯟ ꯃꯅꯥꯛꯇ ꯀꯨꯏꯅ ꯂꯩꯕꯗꯣ
ꯑꯣ ꯍꯣꯏ ꯐꯦꯟꯗꯨ ꯃꯥꯏ ꯍꯨꯝꯕ ꯌꯥꯗꯕ ꯃꯤ ꯂꯩꯌꯦ
ꯍꯣꯏ ꯑꯗꯨꯃꯥꯏꯅ ꯇꯧꯔꯦ
ꯑꯩꯈꯣꯏꯁ ꯈꯨꯝꯃꯜꯂꯒ ꯑꯗꯨꯝ ꯌꯥꯔꯦ
ꯎꯝ ꯅꯣꯏꯗꯤ ꯍꯛꯆꯥꯡ ꯐꯕꯒꯤꯅꯤꯅꯦ
ꯍꯣꯏꯅꯦ
ꯎꯝ ꯑꯁ ꯑ ꯉꯔꯥꯡ ꯅꯍꯥꯟꯗꯣ ꯅꯨꯡꯁꯥ ꯌꯥꯝ ꯀꯜꯂꯦꯕ ꯃꯄꯥꯟ ꯊꯣꯛꯄ ꯐꯥꯎ ꯀꯤꯕꯅꯦ ꯑꯩꯗꯤ ꯑꯗꯨ ꯏꯃꯥꯟꯅꯕꯤ ꯑꯃꯗꯣ ꯂꯧ ꯎꯝ ꯊꯥꯕ ꯆꯠꯂꯦ ꯍꯥꯏꯌꯦ꯫
ꯑ
ꯄꯥꯛꯂꯥꯎ ꯊꯥꯕ ꯆꯠꯂꯦ ꯍꯥꯏꯅ ꯑꯩꯅ ꯑꯁ ꯑꯁꯤꯒꯨꯝꯕ ꯅꯨꯡꯁꯥꯗ ꯊꯕꯛ ꯁꯨꯕ ꯉꯝꯕ ꯃꯤꯁꯤꯡꯗꯤ ꯈ꯭ꯋꯥꯏꯗꯒꯤ ꯍꯛꯆꯥꯡ ꯐꯥꯕ ꯃꯤꯁꯤꯡꯅꯤꯀꯣ ꯅꯣꯏ ꯑꯣꯏꯕꯒꯤ ꯅꯣꯏ ꯅꯣꯏꯁꯦ ꯍꯛꯆꯥꯡ ꯌꯥꯝ ꯐꯥꯕꯒꯤ ꯉꯝꯕꯅꯤ꯫ ꯀꯣ ꯍꯥꯏꯔꯒ ꯃꯥꯁꯨ ꯍꯣꯏ ꯑꯗꯨꯃꯥꯏꯅ ꯑꯣꯏꯌꯦ ꯍꯥꯏꯌꯦ꯫ ꯃꯈꯣꯏ ꯆꯠꯃꯤꯟꯅꯕ ꯅꯨꯄꯤ ꯑꯃꯗꯣ ꯆꯠꯄ ꯉꯝꯗꯅ ꯑꯃꯨꯛ ꯕꯥꯔꯣ ꯃ ꯃꯇꯨꯡꯗ ꯑꯃꯨꯛ ꯍꯜꯂꯛꯑꯦ ꯍꯥꯏꯌꯦ ꯅꯨꯡꯁꯥ ꯁꯥꯃꯟꯕꯗꯣ ꯑꯩꯁꯨ ꯑꯁ ꯅꯨꯡꯁꯥꯗ ꯈꯔ ꯆꯠꯂꯒ ꯀꯔꯤ ꯍꯥꯏꯁꯤꯔꯥ ꯈꯔ ꯋꯥꯈꯔꯗꯤ ꯑꯣ ꯀꯣꯛ ꯆꯤꯛꯄ ꯍꯧꯔꯅꯤ ꯑꯩꯁꯨ ꯑꯗꯨꯅ ꯑꯁ
ꯅꯨꯡꯁꯥꯗꯤ ꯊꯣꯛꯄ ꯉꯝꯗꯦ ꯑꯩꯁꯨ ꯅꯥꯕꯗꯣ ꯏꯚꯤꯅꯤꯡ ꯒꯨꯝꯕꯗꯀꯣ
ꯎꯝ ꯊꯕꯛꯇꯤ ꯁꯨꯅꯤꯡꯉꯦ ꯑꯗꯨ ꯑꯣꯏꯔꯁꯨ ꯀꯔꯤ ꯍꯥꯏꯁꯤꯔ ꯍꯛꯆꯥꯡꯅ ꯉꯝꯗꯦ ꯑꯗꯨꯅ ꯎꯄꯥꯏ ꯂꯩꯇꯦ꯫
ꯎꯝ
ꯎꯝ ꯍꯧꯖꯤꯛꯀꯥꯟꯁꯦ ꯎꯁꯣꯏꯒꯤ ꯃꯇꯝ ꯑꯣꯏꯔꯦ ꯑꯗꯨꯅ ꯑꯩꯈꯣꯏꯗꯤ ꯑꯩꯈꯣꯏ ꯈꯨꯟꯗ ꯑꯁꯤ ꯎꯁꯣꯏꯁꯨ ꯌꯥꯝ ꯌꯜꯂꯦꯕ ꯎꯁꯣꯏ ꯎꯁꯣꯏ ꯂꯧꯕ ꯆꯠꯂꯒ ꯑꯁ ꯍꯥꯏꯔꯅꯨ ꯒꯦꯡ - ꯒꯦꯡ ꯀꯣ ꯑꯗꯨꯝ ꯆꯠꯂꯒ ꯎꯝ ꯎꯁꯣꯏꯗꯣ ꯍꯥꯥ
ꯍꯧꯕ꯭ꯔꯕ ꯅꯣꯏ ꯈꯨꯟꯗꯁꯨ?
ꯌꯥꯝ ꯂꯩꯌꯦ ꯍꯣꯏ꯫
ꯑꯌꯥ ꯑꯗꯨꯗꯤ ꯕꯦꯝꯕꯒꯨꯝꯕ ꯌꯥꯝ ꯂꯩꯕ ꯃꯥꯜꯂꯤꯀꯣ ꯅꯣꯏꯒꯤ ꯈꯨꯟꯗꯣ꯫
ꯍꯣꯏ ꯌꯥꯝ ꯂꯩꯑꯦ ꯎꯝ ꯂꯩꯑꯦ ꯂꯩꯑꯦ ꯎꯝ꯫
ꯌꯥꯝ ꯐꯩꯅ ꯑꯗꯨꯗꯤ꯫
ꯎꯝ ꯑꯃꯐꯥꯎ ꯆꯠꯇ꯭ꯔꯤ ꯑꯗꯣ ꯑꯩꯅꯀꯣ ꯆꯠꯅꯤꯡꯉꯦ ꯑ ꯑꯩꯒꯤ ꯅꯨꯄꯥꯒꯤ ꯃꯆꯦ ꯑꯃ ꯂꯩꯌꯦꯕ ꯃꯥꯅ ꯂꯧꯕꯅꯦꯕ ꯃꯉꯣꯟꯗ ꯌꯣꯟꯕꯅꯦꯕ ꯑꯗꯣ ꯑꯩ ꯑꯩꯁꯨ ꯂꯧꯕ ꯆꯠꯀꯦ ꯎꯝ ꯏꯃꯥꯟꯅꯕꯤꯁꯤꯡꯕꯨ ꯑꯩꯁꯨ ꯑꯩ ꯑꯩꯕꯨꯁꯨ ꯄꯨ ꯌꯣ ꯍꯥꯏꯔꯒ ꯅꯣꯡ ꯆꯨꯔꯦ ꯅꯣꯡ ꯆꯣ ꯅꯣꯡ ꯇꯣꯛꯈ꯭ꯔꯗꯤ ꯄꯨꯕꯤꯒꯦ ꯍꯥꯏꯌꯦ ꯍꯧꯖꯤꯛꯀꯤ ꯇꯨꯒꯅꯤ ꯍꯥꯏꯅꯀꯣ꯫ ꯑꯃꯐꯥꯎ ꯆꯠꯇ꯭ꯔꯤꯕ ꯑꯩꯁꯨ ꯑꯗꯨꯃꯥꯏ ꯑꯗꯨꯒꯤ ꯀꯔꯤ ꯍꯥꯏꯁꯤꯔꯥ ꯌꯦꯡꯅꯤꯡꯕꯗꯣ ꯀꯃꯥꯏ ꯇꯧꯕ꯭ꯔꯥ ꯍꯥꯏꯅ ꯌꯦꯡꯅꯤꯡꯕꯗꯣ
ꯑꯣ ꯍꯧꯕ ꯂꯧꯅꯤꯡꯉꯥꯏꯗꯣ ꯅꯣꯏꯁꯦ ꯖꯪꯒꯜ ꯌꯥꯝ ꯆꯥꯎꯗ ꯂꯩꯕꯒꯤꯔꯥ ꯅꯠꯇ꯭ꯔꯒ ꯑꯗꯨꯝ ꯌꯨꯝ ꯃꯅꯥꯛꯇ ꯊꯥꯕ꯭ꯔꯥ ꯀꯃꯥꯏꯅ ꯇꯧꯕ꯭ꯔ?
ꯖꯪꯒꯜ ꯆꯥꯎꯅ ꯂꯩꯕꯅꯦ ꯖꯪꯒꯜ ꯂꯩꯕꯅꯦ ꯎꯝ꯫
ꯑꯗꯨꯗꯤ ꯃꯁꯔꯨꯝꯒꯨꯝꯕꯁꯨ ꯌꯥꯝ ꯍꯥꯎꯅꯤꯅꯀꯣ꯫
ꯍꯣꯏ ꯃꯁꯔꯨꯝꯒꯨꯝꯕꯁꯨ ꯐꯪꯉꯦ ꯐꯪꯕꯅꯦ ꯎꯝ ꯐꯪꯉꯦ꯫
ꯅꯣꯏꯔꯣꯝꯗꯤ ꯍꯦꯛꯇꯕ꯭ꯔ ꯍꯧꯖꯥꯛꯀꯥꯟ ꯌꯥꯝ ꯃꯁꯔꯨꯝ ꯍꯦꯛꯅꯕꯗꯣ꯫
ꯑꯗꯨ ꯀꯔꯤ ꯍꯥꯏꯁꯦ ꯖꯪꯒꯜꯒꯤꯗꯤ ꯌꯥꯝꯅ ꯌꯥꯝꯕꯗꯤ ꯅꯠꯇꯦ ꯑꯗꯨ ꯑꯣꯏꯔꯁꯨ ꯀꯔꯤ ꯎꯝ ꯌꯥꯝ ꯄꯤꯛꯄ ꯑꯃ ꯂꯩꯌꯦꯗꯅ
ꯎꯝ
ꯄꯤꯛ ꯄꯤꯛꯄ ꯑꯃ ꯌꯥꯝ ꯄꯤꯛꯄ ꯑꯃ ꯂꯩꯕꯗꯣ ꯑꯗꯨꯒꯨꯝꯕꯗꯤ ꯌꯥꯝ ꯐꯪꯉꯦ꯫ ꯑꯇꯩꯁꯤꯡꯗꯤ ꯊꯤꯕꯁꯨ ꯆꯠꯇꯕꯅꯦ ꯑꯩꯈꯣꯏ ꯈꯨꯟꯒꯤ ꯃꯤꯁꯤꯡꯗꯤ꯫ ꯊꯤꯔꯗꯤ ꯐꯪꯒꯅꯤꯗ ꯊꯤꯔꯗꯤ ꯐꯪꯒꯅꯤ ꯊꯤꯗꯕꯒꯤꯅꯤ꯫
ꯔꯣꯗꯤ ꯃꯁꯔꯨꯝꯗꯤ ꯌꯥꯝ ꯐꯪꯉꯤ ꯑꯁꯣꯏꯒꯨꯝꯕꯗꯤ ꯌꯥꯝ ꯂꯩꯕ ꯑꯣꯏꯗꯦ ꯕꯦꯝꯕꯨ ꯃꯌꯥꯝ ꯍꯧꯒꯗꯕꯅꯤꯅꯀꯣ
ꯑꯣ ꯑꯁ ꯎꯁꯣꯏꯗꯤ ꯍꯥꯏꯔꯅꯨ ꯎꯁꯣꯏꯅ ꯕꯤꯖꯤꯅꯦꯁ ꯇꯧꯕ ꯃꯤ ꯌꯥꯝꯅ ꯂꯩꯕꯅꯦ
ꯑꯣ
ꯎꯝ
ꯍꯣꯏ ꯐꯥꯔꯁ ꯄꯨꯊꯣꯛꯄ ꯀꯥꯟꯗꯤ ꯌꯥꯝ ꯇꯥꯡꯉꯦꯀꯣ ꯊꯣꯏꯗꯣꯃꯤ ꯍꯦꯛ ꯆꯥ ꯍꯣꯏꯁꯨ ꯂꯩ ꯂꯩꯔ ꯆꯥꯔꯕꯅꯦ ꯆꯥꯅꯤꯡꯕꯒꯤꯀ
ꯍꯣꯏ
ꯅꯣꯏꯔꯣꯝꯅ ꯈꯔ ꯍꯣꯡ ꯌꯥꯝꯈ꯭ꯔꯅꯤ ꯑꯗꯨꯗꯤ
ꯍꯣꯏ ꯍꯧꯖꯤꯛꯀꯥꯟꯁꯦ ꯎꯁꯣꯏ ꯀꯔꯤ ꯍꯥꯏꯁꯤꯔꯥ ꯀꯦꯖꯤꯗꯀꯣ ꯎꯁꯣꯏ ꯑꯗꯨꯝ ꯀꯦꯖꯤꯗ ꯂꯨꯄꯥ ꯇꯔꯥ ꯑꯗꯨꯒꯤ ꯄꯤ ꯑꯗꯨ ꯑꯗꯨꯃꯥꯏꯅ ꯄꯤꯔꯒ ꯂꯩꯕꯅꯦ
ꯑꯣ ꯍꯣꯏ ꯌꯥꯝ ꯍꯣꯡꯉꯦꯅ ꯑꯗꯨꯗꯤ
ꯎꯝ ꯌꯥꯝ ꯍꯣꯡꯕꯅꯤ ꯀꯦꯖꯤꯗ ꯂꯨꯄꯥ ꯇꯔꯥꯗꯤ ꯌꯥꯝ ꯍꯣꯡꯈ꯭ꯔꯕꯅꯦ
ꯎꯝ ꯍꯣꯡꯉꯦ ꯍꯧꯖꯤꯛ ꯃꯇꯝ ꯂꯨꯄꯥ ꯇꯔꯥꯒꯤ ꯄꯣꯠ ꯀꯗꯥꯏꯗꯒꯤ
ꯍꯣꯏ ꯍꯣꯏ ꯍꯣꯏ ꯑꯗꯨꯅꯦ ꯑꯗꯨꯅꯦ ꯎꯝ ꯑꯗꯨꯅꯦ
ꯀꯩꯅꯣꯒꯨꯝꯕꯁꯨ ꯇꯧꯕ꯭ꯔꯥ ꯅꯣꯏ ꯑꯗꯨꯝ ꯕꯦꯝꯕꯨꯗꯣ ꯀꯔꯤꯔꯣ ꯐꯥꯔꯃꯦꯟ ꯇꯧꯕꯗꯣ ꯐꯔꯃꯦꯟ
ꯑꯗꯣ ꯐꯥꯔꯃꯦꯟ ꯐꯥꯔꯃꯦꯟ ꯇꯧꯅꯤꯡꯉꯥꯏ ꯁꯣꯏꯕꯨꯡ ꯇꯧꯅꯤꯡꯉꯥꯏꯀꯣ ꯂꯧꯕꯅꯦ ꯎꯝ ꯑꯁ ꯍꯣꯏ ꯍꯣꯏ ꯑꯩꯒꯤ ꯑꯩ ꯒꯤ ꯅꯨꯄꯥꯒꯤ ꯃꯆꯦꯅ ꯂꯣꯏꯅꯃꯛ ꯂꯧꯋꯦꯕ ꯃꯥꯅ ꯂꯧꯔꯒ ꯑꯃꯨꯛ ꯀꯩꯅꯣ ꯐꯔꯃꯦꯟ ꯇꯧꯍꯟꯂꯒꯀꯣ ꯑꯃꯨꯛ ꯌꯣꯟꯕ
ꯑꯣ ꯅꯣꯏꯁꯦ ꯑꯥ ꯍꯦꯛꯄ ꯃꯤꯅ ꯃꯉꯣꯟꯗ ꯑꯗꯨꯝ ꯄꯤꯔꯒ ꯃꯥꯅ ꯑꯗꯨꯝ ꯐꯔꯃꯦꯟ ꯇꯧꯍꯜꯂꯅꯦꯕꯀꯣ ꯑꯣ
ꯑꯃꯨꯀ ꯌꯣꯟꯕ ꯃꯥꯅ
ꯎꯝ ꯗꯨꯅꯦ ꯕꯤꯖꯤꯅꯦꯁ ꯐꯖꯅ ꯔꯟ ꯇꯩꯔꯝꯅꯤꯅꯦ
ꯎꯝ ꯍꯣꯏ ꯁꯣꯏꯕꯣꯝ ꯃꯇꯝꯗꯗꯤ ꯑꯗꯨ ꯑꯗꯨꯒ ꯗꯨꯀꯥꯟ ꯂꯩꯕ ꯃꯤꯁꯤꯡꯅꯁꯨ ꯍꯥꯏꯅꯩ
ꯎꯝ
ꯁꯣꯏꯕꯨ ꯃꯇꯝ ꯌꯧꯔꯗꯤ ꯈꯨꯟꯒꯤ ꯃꯤꯁꯤꯡꯁꯦ ꯄꯩꯁꯥ ꯂꯩ ꯍꯥꯏꯕꯁꯨꯣ ꯈꯪꯉꯦ ꯑꯩ
ꯍꯍ ꯍꯥ
ꯑꯉꯥꯡꯁꯤꯡꯐꯥꯎ ꯑꯆꯥꯄꯣꯠ ꯌꯥꯝ ꯆꯥꯏ ꯍꯥꯏꯅꯨꯀꯣ ꯍꯥꯏ ꯇꯕꯅꯦ ꯎꯝ ꯍꯣꯏ
ꯆꯥꯅꯤꯡꯗꯒꯅꯤ ꯑꯗꯨꯗꯤ ꯃꯤ ꯑꯗꯨꯝ ꯆꯠꯂꯗꯤꯀꯣ
ꯎꯝ ꯉꯁꯤꯗꯣ ꯑꯩ ꯑꯗꯣ ꯑꯩꯒꯤ ꯀꯩꯅꯣ ꯅꯨꯄꯥꯒꯤ ꯃꯆꯦꯗꯣ ꯑꯗꯨ ꯃꯥꯅ ꯑꯩꯕꯨꯁꯨ ꯆꯥꯎ ꯍꯥꯏꯅ ꯊꯥꯔꯛꯑꯦ ꯊꯥꯔꯛꯄꯗꯣ ꯎꯠꯇꯤ ꯑꯣꯏꯅ ꯊꯣꯡꯕꯤꯌꯦ ꯉꯁꯤꯗꯣ
ꯑꯣ ꯍꯣꯅ ꯍꯧ ꯆ ꯆꯗ
ꯍ ꯑꯗꯨ ꯑꯣꯏꯅ ꯊꯣꯡꯕꯤꯕ ꯎꯝ
ꯑꯁꯣꯏꯒꯤ ꯎꯇꯤꯁꯨ ꯍꯥꯎꯕꯅꯦ
ꯍꯣꯏ ꯍꯥꯎꯋꯦꯗꯨ
ꯎꯝ ꯑꯣꯁꯣꯏꯒꯤ ꯑꯣꯇꯤ ꯑꯣꯏꯅ ꯊꯣꯡꯕꯤꯈ꯭ꯔꯦ ꯍꯣꯏ ꯍꯣꯏ ꯎꯝ ꯍꯣꯏ ꯑ
ꯅꯣꯏꯗꯤ ꯅꯣꯏꯔꯣꯝꯗꯤ ꯂꯧꯕꯨꯛꯀꯨꯝꯕꯗꯣ ꯊꯥꯔꯣꯏꯒꯨꯝꯕ ꯊꯣꯛꯇꯕ꯭ꯔꯥ
ꯊꯣꯛꯑꯦ ꯂꯩꯌꯦ ꯑꯩꯈꯣꯏꯒꯤ ꯂꯧꯕꯨꯛꯇꯁꯨ ꯂꯩꯕꯅꯦ ꯂꯥꯛꯑꯣ ꯂꯥꯛꯑꯣ
ꯅꯣꯏꯔꯣꯝꯗꯤ ꯄꯥꯛ ꯂꯩꯇꯦ ꯈꯪꯕ꯭ꯔꯥ ꯊꯔꯣꯏꯗꯣ ꯅꯣꯡꯗꯣ ꯐꯖꯅ ꯆꯨꯗꯦꯕ ꯑꯗꯨꯅ ꯂꯧ ꯄꯨꯈ꯭ꯔꯥ ꯏꯁꯤꯡ ꯂꯩꯕꯒ ꯂꯧꯗꯣ ꯍꯦꯛ ꯍꯦꯛꯆꯠ ꯁꯠꯠꯇꯧꯔ ꯍꯤꯗꯥꯛꯀꯨꯝꯕ ꯆꯥꯛꯥꯏꯕꯅꯤꯅꯀꯣ
ꯑꯣ ꯑꯩꯈꯣꯏꯁꯨ ꯍꯧꯖꯤꯛ ꯍꯧꯖꯤꯛ ꯒꯥꯟꯗꯤ ꯆꯥꯕ ꯌꯥꯔꯔꯣꯏ ꯍꯤꯗꯥꯛ ꯀꯥꯞꯄꯤꯈ꯭ꯔꯕꯅꯤꯅ ꯆꯥꯕ ꯌꯥꯔꯔꯣꯏ
ꯍꯣꯏ ꯅꯍꯥꯟ ꯍꯥꯎ ꯐ ꯑꯗꯨꯒꯨꯝꯕꯗꯣ ꯌꯥꯔꯕꯅꯤ ꯅꯣꯏꯒꯤꯗꯤ
ꯍꯣꯏ ꯆꯥꯔꯅꯨ ꯍꯥꯏꯕꯗꯤ ꯍꯥꯏꯌꯦ ꯑꯩꯈꯣꯏꯕꯨꯁꯨ ꯊꯔꯛꯏꯁꯤꯀꯣ ꯈꯨꯜꯂꯅꯨ ꯍꯥꯔꯒꯨꯝꯕ ꯀꯔꯤ ꯀꯔꯤ ꯀꯔꯤ ꯀꯔꯤ ꯍꯥꯏꯁꯤꯔꯥ ꯎꯝ ꯍꯤꯗꯥꯛ ꯌꯥꯝ ꯀꯥꯞꯄꯤꯈ꯭ꯔꯕꯅꯤꯅꯀꯣ ꯆꯥꯔꯅꯨ ꯍꯧꯖꯤꯛ ꯍꯧꯖꯤꯛ ꯀꯔꯤ ꯍꯥꯏꯁꯤꯔꯥ ꯍꯛꯆꯥꯡꯗ ꯁꯣꯛꯇ꯭ꯔꯁꯨ ꯎꯝ ꯇꯞꯅ ꯇꯞꯅ ꯁꯣꯛꯂꯛꯀꯅꯤ ꯍꯥꯏꯅꯀꯣ ꯌꯥꯝꯅꯁꯨ ꯋꯥꯔꯅꯤꯡ ꯇꯧꯕꯅꯦ ꯎꯝ ꯑꯗꯨ ꯑꯣꯏꯔꯁꯨ ꯆꯥꯅꯤꯡꯕꯒꯤ ꯑꯗꯨꯝ ꯈꯨꯟꯕ ꯆꯠꯂꯦꯗ
ꯍꯣꯏ ꯑꯗꯨꯝ ꯑꯅ ꯑꯗꯨꯝꯟꯕꯗ ꯐꯩꯌꯦ ꯕꯖꯥꯔꯤ ꯂꯧꯕꯁꯨ ꯀꯅꯥꯅ ꯈꯪ ꯑꯗꯨꯒꯨꯝꯕ ꯍꯤꯗꯥꯛ ꯀꯥꯞꯄꯗ ꯀꯅꯥꯅ
ꯍꯣꯏ ꯍꯧꯖꯤꯛꯀꯥꯟꯗꯤ ꯍꯤꯗꯥꯛ ꯀꯥꯞꯄ ꯈꯛꯇꯅꯤꯅꯀꯣ
ꯎꯝ
ꯑꯩꯈꯣꯏꯅ ꯈꯪꯗꯒ ꯑꯩꯈꯣꯏꯗꯤ ꯁꯤꯖꯤꯟꯅꯩ ꯍꯥꯏꯕꯕꯨ ꯑ ꯀꯔꯤ ꯍꯥꯏꯁꯤꯔꯥ ꯂꯧ ꯄꯦꯡꯗꯅꯤꯡꯉꯥꯏ ꯎꯝ ꯈꯔ ꯀꯩꯅꯣ ꯄꯤꯕꯗꯣ ꯑꯗꯨ ꯈꯛꯇ ꯑꯣꯏꯌꯦꯕ ꯅꯠꯇ꯭ꯔꯗꯤ ꯑꯇꯩ ꯑꯇꯣꯞꯄꯗꯤ ꯁꯤꯖꯤꯟꯅꯗꯦꯕ ꯑꯗꯨꯅ ꯑꯃꯔꯣꯝꯗꯗꯤ ꯑꯗꯨꯝ ꯍꯥꯏ ꯍꯥꯏꯔꯗꯤ ꯑꯩꯈꯣꯏꯗꯗꯤ ꯁꯤꯖꯤꯟꯅꯥꯏ ꯍꯥꯏꯅꯤꯡꯉꯥꯏꯗꯤ ꯂꯩꯇꯦꯗ